ꯍ ꯑꯣ ꯉꯥꯛꯇꯪ ꯉꯥꯛꯇꯪꯗ ꯌꯥꯔꯃꯣꯏ ꯑꯃꯨꯛ ꯑ ꯅꯥꯡꯃꯨꯛꯅꯤꯒ ꯁꯃꯥꯏꯅꯅꯤ ꯁꯃꯅ ꯇꯧꯥꯟꯗ ꯁꯨꯃꯥꯏꯅ ꯇꯧꯒꯦꯕ
ꯍꯣꯏ
ꯑꯩꯈꯣꯏ ꯑꯅꯤꯁꯤꯒ ꯃꯉꯥ ꯁꯨꯔꯝꯃꯅꯤ
ꯑꯗꯣ ꯛꯗꯨꯝ ꯌꯥꯕꯅꯦ
ꯄꯖꯥꯕ ꯂꯩ ꯍ ꯀꯃꯥꯏ
ꯍꯥꯏꯗꯤ ꯃꯉꯥ ꯍꯥꯏꯖꯦ ꯁꯨꯃꯥꯏꯅ ꯍꯥꯏꯕꯅꯦ ꯃꯣꯏꯗꯣ ꯃꯉꯥ ꯑꯩꯅ ꯑꯃꯨꯛ ꯇꯧꯔꯤꯅ ꯅꯪꯅ ꯑꯃꯨꯛ ꯇꯧꯕ ꯃꯉꯥ ꯃꯉꯥ ꯇꯔꯥ ꯍꯥꯏꯇꯥꯔꯦ
ꯑꯣ ꯑꯗꯨꯗꯤ ꯋꯥꯠꯂꯤ ꯀꯩꯅꯣ
ꯋꯥꯠꯂꯤ ꯋꯥꯠꯂꯤ
ꯅꯩꯗꯣ ꯌꯥꯝ ꯋꯥꯠꯂꯤꯗ ꯑꯥꯩꯅ ꯂꯩꯕ꯭ꯔꯣ
ꯑꯅꯩ ꯑꯅꯩꯕ ꯋꯥꯔꯤ ꯇꯧꯁꯜꯂꯔꯣꯏ
ꯑꯗꯨ
ꯑ ꯅꯥꯕ ꯑꯩꯗꯤ ꯑꯣꯛ ꯆꯥꯅꯤꯡꯕꯅ ꯌꯦꯗꯔꯦ ꯅꯥꯕ
ꯑꯣꯛ ꯐꯪꯗ꯭ꯔꯣ ꯑꯗꯨꯗ
ꯐꯪꯕꯗꯤ ꯐꯪꯉꯦ ꯑꯗꯣꯏꯁꯨ ꯁꯤꯗ ꯆꯥ ꯍꯥꯎꯇꯦ ꯃꯅꯥ ꯁꯨꯗꯕ ꯍꯥꯏꯇꯥꯔꯦ
ꯎꯝ
ꯊꯣꯛꯂꯛꯑꯝꯃꯨ
ꯍꯣꯏ
ꯃꯣꯢꯒ ꯄꯥꯔꯒ
ꯑꯩ ꯑꯣꯛ ꯍꯧꯖꯤꯛ ꯄꯥꯛ ꯆꯥꯅꯤꯡꯗ꯭ꯔꯦ ꯀꯥꯏ ꯆꯥꯎꯈꯠꯂꯛꯑꯦꯕ ꯍꯧꯖꯤꯛꯇꯤ
ꯅꯣꯏ ꯍꯥꯏꯁꯦ
ꯀ ꯀꯥ ꯃꯥꯜꯂꯛꯑꯦꯕ
ꯀꯤꯖꯤꯟꯂꯛꯑꯕ
ꯎꯝ ꯀꯩꯅꯣꯝ ꯇꯧꯏ
ꯎꯝ ꯆꯠꯂꯦ ꯆꯠꯄꯅꯤꯗ
ꯃꯌꯨꯝꯗ ꯂꯩꯅꯤ ꯈꯪꯗ ꯑꯍꯟ ꯊꯣꯂꯛꯄꯩꯗꯣ
ꯁꯦꯖ ꯑꯩ
ꯀꯔꯤ ꯍꯥꯏꯕ
ꯑꯦ
ꯅꯪ ꯅꯣꯡ ꯅꯤꯅꯤꯗ ꯉꯥꯏꯔꯦ ꯅꯪ ꯍꯥꯟꯅꯩ ꯀꯨꯆꯨꯗ ꯍꯟꯖꯤꯒꯗꯕ ꯍꯟꯖꯤꯟꯗꯦ ꯌꯦꯡꯉꯨ ꯍꯥꯏꯕꯅꯤ ꯍꯧꯖꯤꯛꯇꯤ ꯍꯥꯟꯅꯩ ꯀꯨꯆꯨ ꯇꯥꯈ꯭ꯔꯦ ꯑꯗꯨꯝ ꯌꯥꯗꯝꯅꯦꯕ ꯑꯩꯈꯣꯏꯗꯤ
ꯎꯝ ꯌꯥꯗꯝꯅꯤ ꯆꯥꯛꯆꯠ ꯄꯤ ꯑꯣꯏꯗꯔꯅꯦ
ꯍꯣꯏ ꯃꯦ ꯃꯥꯏꯕ ꯑꯃꯃꯝꯒ ꯇꯧꯔꯗꯤ ꯍꯥ ꯅꯩꯗꯣ ꯍꯥ
ꯍ ꯍꯦ ꯇꯧꯊꯔ ꯂꯣꯏꯔꯦ ꯍꯦꯛꯇ
ꯑꯩ ꯕꯥꯏꯛ ꯑꯃꯨꯛ ꯄꯥꯝꯈꯠꯂꯛꯑꯦ ꯍꯧꯖꯤꯛ
ꯂꯩꯔꯁꯦ ꯍꯥꯏꯔꯣ ꯑꯃ
ꯌꯥꯡꯈꯩ ꯂꯧ
ꯏꯥꯛ ꯈꯥꯏꯒꯠꯅꯔꯒ ꯂꯩ ꯁꯤꯔ ꯑꯃ
ꯑꯗꯨꯗꯗꯤ ꯑꯆꯧꯕꯅ ꯐꯔꯛꯏꯁꯤ ꯃꯌꯥꯝ ꯇꯣꯡꯗꯣꯏꯅꯤꯅꯀꯣ
ꯑꯥ ꯍꯣꯏ ꯑꯗꯨꯕꯨꯗꯤ ꯑꯆꯧꯕꯅ ꯐꯩ ꯑꯦ ꯑꯆꯧꯕꯗꯤ ꯍ ꯅ ꯊꯣꯛꯂꯛꯄ ꯑꯩꯒꯤꯗꯤ ꯂꯥꯏꯁꯦꯟꯁ ꯇꯥꯟꯊꯣꯛꯇ꯭ꯔꯤꯑꯕꯀꯣ
ꯀꯨꯏꯗꯝꯅꯤꯗ
ꯑꯗꯨ ꯑꯝꯇ ꯍꯥꯟꯅ ꯊꯣꯂꯛꯄꯒ ꯁꯠ ꯇꯥꯟꯊꯣꯛꯑꯒꯦ ꯇꯧꯅꯦꯗ ꯌꯨꯝꯊꯣꯔꯛꯄ ꯇꯥꯟꯊꯣꯛꯑꯒ ꯍꯦꯛꯇ ꯒꯥꯔꯤ ꯊꯧ ꯁꯥꯟꯅꯒꯦ ꯇꯣ
ꯑꯁ ꯑꯩ ꯅꯍꯥꯟ ꯌꯨꯝꯊꯣꯡꯀꯥꯟꯗ ꯇꯝꯃꯛꯑꯦ ꯈꯔ ꯑ ꯑꯩꯈꯣꯏ ꯒꯥꯔꯤꯗꯨꯗꯤ ꯒ꯭ꯌꯥꯔ ꯄꯥꯟꯕꯁꯨ ꯅꯠꯇꯦꯗ ꯒꯦꯌꯥꯔ ꯄꯥꯟꯗꯕꯤꯗꯣ ꯍꯣꯏ ꯑꯣꯇꯣ ꯒꯦꯌꯥꯔ ꯑꯗꯨꯁꯨ ꯊꯧꯕ ꯅꯨꯡꯉꯥꯏꯑꯕꯣ
ꯑꯣꯏꯣꯏ
ꯑꯗꯨ ꯊꯧ ꯁꯥꯟꯅꯕꯅꯦ ꯅꯍꯥꯟ ꯑꯩꯈꯣꯏ ꯕꯥ ꯑꯁ ꯅꯥꯕ ꯃꯅꯤꯡꯂꯣꯝ ꯊꯧꯕꯩꯅꯤꯅ ꯌꯣꯡ ꯉ ꯋꯥꯖꯥꯠꯅꯤꯅ ꯍꯥꯏꯗꯤ ꯂꯝꯕꯤꯗꯨꯀꯣ
ꯍꯧꯖꯤꯛꯇꯤ ꯐꯒ꯭ꯔꯦ
ꯐꯔꯕꯣ ꯈꯔ ꯃꯅꯤꯡ ꯍꯥꯏꯗꯤ ꯀꯩꯅꯧꯔꯣꯝꯗꯣꯅꯦ ꯂꯧꯁꯤꯡ ꯀꯨꯅꯧꯔꯣꯝꯗꯣꯏꯅꯤꯗ
ꯍꯨꯖꯤꯛ ꯀꯣꯏꯂꯥ ꯊꯥꯒꯔꯦ
ꯊꯥꯒꯔꯕꯣ
ꯎꯝ ꯂꯝꯕꯤ ꯅꯨꯡꯉꯥꯏꯔꯦ
ꯏꯁ ꯅꯍꯟ ꯑꯃꯨꯛ ꯑꯩꯅ ꯊꯧꯕꯁꯦ ꯏꯃꯥꯡ ꯃꯃꯥꯡꯗꯤ ꯁꯦꯝꯕꯔ ꯂꯣꯏꯔꯦ
ꯍꯣꯏ
ꯁꯣꯝꯗ ꯑꯃꯨꯛ ꯂꯩ ꯁꯣꯝꯗ ꯑꯃꯨꯛ ꯂꯩ ꯀꯌꯥꯝ ꯀꯣꯏꯔ ꯀꯣꯏꯔꯒ ꯊꯧꯔꯤ ꯂꯣꯏꯔꯦ
ꯑꯗꯨ ꯂꯝꯕꯤ ꯐꯠꯇꯕꯩ ꯅꯪ ꯊꯨꯅ ꯑꯩꯌꯦ ꯑꯩꯗꯣ
ꯍꯣꯏ ꯍꯣꯏ ꯑꯗꯨꯅ ꯍꯣꯏ ꯍꯥꯟ ꯊꯧꯑꯣꯏꯅ ꯑꯗꯨ ꯊꯧꯍꯜꯂꯤꯅꯦ ꯍꯥꯏꯕ ꯂꯝꯕꯤ ꯐꯠꯇꯕꯗ ꯍꯥꯟꯅ ꯊꯧꯋꯏ ꯑꯗꯨꯗꯤ ꯅꯪ ꯍꯩꯅꯦ ꯂꯝꯕꯤ ꯐꯕꯗꯗꯤ ꯑꯗꯨꯝ ꯂꯥꯏꯈꯠꯂ ꯊꯧꯗꯧꯅꯦ ꯆꯞ ꯃꯥꯟꯅꯩ
ꯍꯣꯏ
ꯂꯩ ꯂꯩ ꯊꯧꯁꯥꯅꯕ ꯍꯩꯔ ꯈꯔ
ꯑꯗꯩ ꯔꯖꯤ ꯏꯕꯥꯅꯤꯗ ꯏꯁ ꯊꯧꯕꯥꯜꯗꯒ ꯆꯠꯂꯨꯏꯕꯧꯅꯤ ꯇꯛ ꯂꯥꯎꯒ ꯑꯩꯗꯨ ꯅꯣꯡꯃ ꯏ ꯀꯥꯕ ꯍꯥꯏꯇꯥꯔꯦ ꯒꯥꯔꯤꯗꯨꯣꯂꯥꯏꯁꯦꯟꯁ ꯌꯥꯎꯗꯕꯅꯤꯅ ꯊꯧꯕꯗ ꯅꯨꯡꯉꯥꯏꯇꯕꯗ ꯑꯩꯈꯣꯏ ꯕꯥꯥꯏꯅ ꯊꯧꯍꯟꯗꯕ ꯑꯗꯩꯗꯤ ꯑꯩ ꯁꯤꯗꯤ ꯊꯧꯔꯛꯑꯅꯤ ꯍꯥꯏꯔꯦ ꯍꯦꯛꯇ ꯒꯥꯔꯤꯗꯨꯣ ꯅꯝꯗꯅ
ꯊꯧ ꯍꯩꯕꯣꯏ ꯍꯩ ꯑꯩꯈꯣꯏ ꯃꯥ ꯍꯩꯕꯅꯤꯗ ꯍꯩꯔꯕꯝ ꯑꯩ ꯊꯑꯣꯏ ꯍꯣꯏ ꯍꯩ ꯇꯕꯩꯗ ꯊꯧꯗꯣꯔꯛꯑꯦ ꯔꯦꯖꯤꯛ ꯑꯣꯏꯒ ꯃꯥꯡꯅꯒ ꯈꯥꯝꯜꯂꯦ ꯃꯣꯏ ꯗꯨꯀꯥꯟ ꯃꯃꯥꯡꯗ ꯑꯗ ꯑꯩ ꯔꯥꯖꯤꯞꯅ ꯑꯁ ꯉꯁꯤꯗꯤ ꯑꯩ ꯑꯔꯣꯏꯕꯅꯤ ꯅꯨꯃꯤꯅꯤꯒ ꯊꯧꯔꯦꯗꯅ ꯑꯗꯨꯝ
ꯍꯣꯏ
ꯃꯅꯤꯡꯉꯣꯝ ꯊꯧꯕꯅꯦ ꯍꯧꯔꯛ ꯑꯍꯥꯟꯕꯗ ꯀꯛꯤꯡꯗꯣꯡ ꯃꯣꯏ ꯏꯕꯥꯏꯕꯔ ꯑꯃ ꯆꯠꯂꯨꯁꯦꯅ
ꯍꯣꯏ
ꯑꯗꯣ ꯅ ꯑꯁ ꯂꯝꯕꯤꯗꯨ ꯁꯤꯔꯖꯤꯁꯤꯗꯤ ꯑ ꯑꯥ ꯀꯩꯅꯣ ꯌꯧꯕꯒ ꯀꯔꯤ ꯑꯥ ꯀꯩꯔꯛꯇ ꯑꯍꯧꯕꯗ ꯈꯤꯇꯪ ꯍꯦꯟꯗꯣꯔꯂꯛꯄꯗꯗꯒꯤꯗꯤ ꯑꯁ ꯇꯔꯤꯞꯁꯤꯗꯤ ꯂꯝꯕꯤꯁꯦ ꯅꯥ ꯇꯜꯂꯦꯅꯁ ꯊꯧꯗꯣꯛꯑꯣ ꯑꯥ ꯃꯃꯥꯡ ꯑꯣꯏꯅ ꯊꯧꯔꯨꯔꯁꯦ ꯈꯣꯡꯖꯣꯝ ꯅꯨꯇꯃꯥꯏꯅ ꯊꯒꯠꯂꯛ ꯈꯣꯡꯖꯣꯝ ꯈꯣꯡꯖꯣꯝ ꯋꯥꯔ ꯃꯦꯃꯣꯔꯤꯌꯦꯜ ꯆꯪꯉꯦ ꯑꯗꯣ ꯀ ꯀ ꯑꯣꯏ ꯆꯪꯉ ꯃꯗꯣ ꯍꯜꯦ ꯑꯗꯨ ꯀ ꯑꯁꯂꯨ ꯑꯣꯏ ꯌꯨꯝ ꯑꯃ ꯇꯧꯅ ꯁꯥꯥꯎꯧꯕꯅꯦ ꯃꯌꯨꯝꯗꯨ ꯃꯇꯝꯗ ꯁꯥꯎꯕꯅꯦ ꯃꯥ
ꯍꯣꯏ ꯍꯟꯗꯛꯇꯤ ꯄꯨꯊꯣꯛ ꯌꯥꯔꯦ ꯀꯩꯅꯣ ꯗꯥꯏꯔꯦꯛ
ꯌꯥꯏꯦꯗꯗꯤ ꯇꯥꯏꯌꯦ ꯀꯊꯣꯅꯦ ꯅꯗꯤ ꯀꯦ ꯀꯦ ꯑꯣꯏꯈꯁꯨ ꯄꯨꯟꯌꯥ ꯅꯣꯏ ꯀꯦ ꯀꯦ ꯌꯨꯝꯗ ꯂꯩꯔꯝꯅꯤꯅ
ꯂꯩꯌꯦꯕꯅ
ꯑꯧ ꯆꯥꯒ ꯆꯥꯅꯧꯅꯣꯏ ꯐꯔꯦ ꯐꯔ
ꯑꯗꯨ ꯐꯪꯗꯦ ꯑꯩꯅ ꯊꯕꯛ ꯆꯠꯊꯣꯛꯑꯃꯤꯅ ꯁꯨꯝ ꯍꯥꯏꯥꯏꯗꯤ ꯀꯣ ꯀꯕꯤ ꯅꯣꯏꯁꯨ ꯄꯥꯛ ꯀꯨꯟꯗꯦ ꯍꯈꯣꯏ
ꯍꯣꯏ ꯍꯣꯏ ꯁꯨꯝ
ꯀꯛꯖꯥ ꯗꯣꯅꯤ
ꯎꯝ
ꯑꯌꯨꯛ ꯉꯟꯇꯥꯔꯩ ꯊꯣꯛꯂꯛꯑꯅꯤ ꯆꯥꯛ ꯆꯥ ꯃꯇꯝ ꯆꯪꯉꯅꯤ ꯂꯣꯏꯔꯒ ꯄꯨꯟꯕꯅꯤꯅ
ꯑꯥꯑꯥ
ꯇꯥꯏꯃꯤꯡꯗꯨ ꯑꯗꯨꯝ ꯈꯦꯠꯩ ꯈꯦꯠꯅꯩꯗꯅ
ꯆꯨꯝꯃꯦ ꯆꯨꯝꯃꯦ
ꯑꯗꯨꯃꯥꯏꯅ ꯇꯧꯕ
ꯌꯥꯔꯅꯤ ꯊꯧꯁꯤꯟꯅꯩ
ꯗ꯭ꯔꯥꯏꯚꯡ ꯍꯥꯏꯁꯦ ꯍꯧꯖꯤꯛꯐ ꯄꯥꯏꯗꯔꯤ ꯑꯩ ꯏꯝꯐꯥꯜ ꯑꯗꯨꯝ ꯆꯠꯂꯤꯗꯤ ꯏꯝꯐꯥꯜ ꯀꯩ ꯑꯗꯨꯝ ꯆꯠꯂꯤꯒꯒꯥ ꯃꯆꯥ
ꯂꯩꯔꯔꯁꯦꯁ ꯄꯥꯏꯗꯦꯔꯣ
ꯄꯥꯏꯗꯦ ꯒꯥꯔꯤ ꯒꯥꯔꯤ ꯕꯨꯔꯤ ꯌꯥꯎꯕꯀꯣ
ꯑꯥ
ꯒꯥꯔꯤ ꯎꯔꯤ ꯂꯥꯏꯁꯦꯟꯁ ꯑꯩꯃꯤꯡꯗ ꯑꯗꯨꯝ ꯂꯩꯔꯤꯅ ꯄꯨꯂꯞ
ꯑꯗꯦ ꯍꯥꯏꯗꯣ
ꯐꯥꯗꯦꯕ
ꯀꯔꯤꯗ ꯆꯦꯛ ꯑꯃꯨꯛ ꯇꯧꯕ ꯌꯥꯎꯗ꯭ꯔꯣ
ꯆꯦꯛ ꯇꯧꯋꯦ ꯑꯗꯣ ꯒꯥꯔꯤꯒꯤ ꯀꯩꯅꯣꯗꯣ ꯄꯨꯊꯣꯛꯑꯣ ꯑꯗꯨꯝ ꯏꯔ
ꯅꯪꯒꯤ ꯆꯔꯥ ꯍꯪꯠꯇ꯭ꯔꯥꯖꯁꯦ ꯀꯩꯀꯥ
ꯑꯩ ꯃꯤꯡ ꯌꯥꯎꯔꯤꯗꯣ ꯑꯩ ꯕꯣꯇꯔ ꯀꯥꯔꯒ ꯄꯨꯊꯣꯛꯑꯦ ꯌꯥꯎꯊꯕꯅꯦꯕ ꯕꯣꯇꯔ ꯒꯥꯔ ꯑꯣꯏꯅ ꯄꯨꯊꯣꯛꯑꯦꯕ
ꯑꯥ
ꯔꯥꯇꯃꯨꯛ ꯍꯥꯏꯔꯛꯇꯦꯕ ꯃꯣꯏꯔꯥꯕꯨꯗꯤ ꯗ꯭ꯔꯥꯏꯚꯤꯡ ꯂꯥꯏꯖꯦꯟꯁ ꯑꯃꯒ ꯄꯩꯖꯤꯜꯂꫭ ꯅꯩꯒꯤꯒ ꯍꯥꯏꯌꯦꯕ ꯃꯣꯏꯔꯥ
ꯑ
ꯍꯥꯏꯗꯤ ꯕꯣꯇꯔ ꯀꯔ ꯇ ꯑꯣꯏꯀꯥꯟꯗ ꯑꯗꯨꯝ ꯆꯍꯤ ꯑꯗꯨꯛ ꯐꯥꯔꯛꯑꯦ ꯑꯗꯨꯝ ꯈꯪꯒꯗꯕꯅꯦ
ꯎꯝ ꯎꯝ ꯂꯕꯨꯗꯤ ꯆꯨꯝ ꯍꯣꯏ ꯌꯥꯗꯤ ꯑꯣ ꯃꯣꯏ ꯑꯗꯨꯝ ꯀꯩꯅꯣ ꯇꯧ ꯀꯥꯡꯕꯨꯗꯤ ꯄꯩꯁꯥ ꯂꯧꯒꯦ ꯍꯥꯏꯔꯛꯇꯣꯏ ꯄꯣꯟꯠꯅꯤꯗ
ꯍꯣꯏ ꯑꯗꯨ ꯀꯔꯟ ꯇꯥꯕ ꯊꯦꯡꯅꯗꯕꯩꯅꯤꯗ
ꯃꯥꯅꯦ ꯃꯥꯅꯦ ꯑ ꯄꯥꯏꯁꯤꯟ ꯕꯗꯤ ꯐꯥꯏꯕ ꯅ ꯑꯃꯨꯛ
ꯑꯨꯏ ꯈꯜ ꯂꯒ ꯐꯪꯅꯕ
ꯑꯩꯈꯣꯏꯅ ꯑꯩꯈꯣꯏꯅ ꯆꯠꯂꯝꯗꯥꯏꯒꯤꯗꯨꯗ ꯑꯩꯗꯣ ꯌꯥꯝ ꯊꯥꯎꯅꯤꯡꯉꯦ ꯈꯪꯕ ꯍꯥꯏꯗꯤ ꯂꯤꯦꯛꯅꯤꯡꯉꯦꯕ ꯂ ꯂꯣꯛꯇꯥꯛꯇ
ꯎ
ꯑꯩꯣꯏ ꯕꯕꯥ ꯍꯣꯏꯗ ꯍꯥꯏꯔꯦ ꯑꯗꯣ ꯑꯩꯣꯏꯕꯕꯥ ꯍ ꯌꯥꯗꯦꯕ ꯀꯔꯤꯅꯣ ꯍꯥꯏꯕ ꯃꯇꯝꯗ ꯂꯣꯛꯇꯥꯛꯇꯣ ꯃꯤꯗꯣ ꯍꯥꯏꯗꯤ ꯅꯅꯤꯌꯨ ꯌꯌꯔ ꯕꯥꯏ ꯕꯥꯏ ꯍꯪꯕ ꯑꯩꯈꯣꯏ ꯁꯍꯖ ꯃꯅꯥꯛꯀꯤ ꯃꯤꯗꯨ ꯉ ꯂꯥꯛꯅꯔꯒ ꯑꯩꯈꯣꯏ ꯀꯩ ꯍꯥꯏꯅꯤ ꯂꯥꯏꯁꯦꯟꯁ ꯄꯥꯏꯕ ꯄꯥꯏꯗꯕ ꯑꯉꯥꯡ ꯄꯥꯛꯇ ꯐꯥꯎꯅꯖꯥꯠꯅꯤ ꯑꯗꯨꯒ ꯀꯌꯥꯅꯣ ꯃꯣꯏ ꯆꯔꯥ ꯀꯛꯄ꯭ꯔꯥ ꯀꯩꯅꯣꯝ ꯀꯛꯄ ꯇꯥꯏꯅꯦ ꯑꯗꯨꯏꯗꯨ ꯍꯣꯏ ꯍꯣꯏ ꯑꯗꯨ ꯏꯁ ꯂꯨꯄꯥ ꯂꯥꯛ ꯀꯌꯥꯅꯣꯛ ꯀꯛꯑꯦ ꯌꯥꯅ ꯍꯥꯏ ꯂꯤꯁꯤꯡ ꯌꯥꯡꯈꯩꯒ ꯀꯌꯥꯅꯣꯛ
ꯍꯣꯏ
ꯍꯥꯏꯗꯤꯁꯨ ꯑꯗꯨ ꯃꯣꯏꯅ ꯆꯤꯡꯒꯤꯗꯣ ꯑꯃꯔꯣꯝꯗꯗꯤ ꯐꯗꯤ ꯐꯩꯌꯦꯕꯀꯣ ꯑꯩꯈꯣꯏ ꯕꯥ ꯑꯣꯏꯅ ꯍꯏꯗꯤ ꯃꯥꯏꯅ ꯇꯧꯅꯦ ꯗꯥꯏꯔꯦꯛ ꯍꯥꯏꯗꯤ ꯑꯉꯥꯡ ꯃꯌꯥꯝ ꯊꯧꯗꯣꯔꯛꯄꯅꯤꯅ
ꯅꯣꯏꯕꯕꯥꯆꯦ ꯗ꯭ꯔꯥꯏꯕꯅꯆꯦꯒꯤ ꯅꯠꯇ꯭ꯔꯣ ꯒꯥꯔꯤꯒꯤꯅ ꯆꯦꯜꯂꯤꯗꯣ
ꯀꯔꯤ
ꯅꯣꯏ ꯆ ꯀꯩꯅꯣꯝ ꯆꯁꯤꯦ
ꯑꯣ ꯃꯥꯅ ꯀꯩꯅꯣꯅꯤꯗ ꯑꯩꯈꯣꯏ ꯌꯨꯝꯈꯩꯀ ꯂꯩꯇꯕꯈꯩ ꯁꯥꯕꯩꯅꯤ ꯃꯣꯏ ꯄꯤ ꯑꯦꯝ ꯋꯥꯏꯒꯤ
ꯑꯣ ꯍꯥꯎꯁꯤꯡ ꯂꯣꯟꯒꯤ
ꯑ ꯍꯥꯎꯁꯤ ꯋꯥꯉꯒꯤ ꯑ ꯋꯥꯟ ꯐꯥꯏ ꯑꯗꯨ ꯑꯩꯅ ꯀꯩꯅꯣ ꯇꯧꯅ ꯍꯥꯡꯉꯀꯥꯟꯗꯒ ꯐꯣꯇꯣ ꯀꯥꯞꯄꯒ ꯆꯠꯃꯤꯟꯅꯩ
ꯑꯣꯏ
ꯌꯨꯝ ꯁꯥꯔꯕ ꯁꯥꯗ꯭ꯔꯒꯅ ꯆꯦꯛ ꯇꯧꯕ ꯍꯥꯏꯇꯥꯔ ꯍꯥꯏꯗꯤ ꯃꯤ ꯁꯨꯃꯥꯏꯅ ꯉ
ꯅꯣꯏꯕꯥꯥꯟ ꯇꯧꯔꯤꯁꯤ ꯀꯥꯏꯗꯅꯣꯕ
ꯀꯛꯆꯤꯡ ꯗꯤꯁꯇ꯭ꯔꯤꯛꯇꯅꯤ ꯀꯩꯅꯣ
ꯗꯤ ꯁꯤ ꯃꯅꯨꯡꯗꯥ
ꯍꯣꯏ
ꯑꯗꯨ ꯐꯩ
ꯃꯤ ꯍꯥꯏꯗꯤ ꯐꯥꯏꯅ ꯇꯧꯕꯒ ꯌꯥꯎꯕꯅꯦ ꯄꯩꯁꯥ ꯈ ꯊꯥꯗꯔ ꯂꯧꯊꯣꯛꯑꯒꯦ ꯀꯥꯏꯅ ꯍꯥꯏꯗꯤ ꯌꯨꯝꯗꯣ ꯐꯖꯅ ꯁꯥꯗꯕꯤꯗ ꯊꯝꯕꯀꯣ ꯑꯗꯨꯝꯒꯗꯣ ꯑꯗꯨꯝ ꯊꯤꯒꯠꯂ ꯑꯗꯨ ꯐꯔꯦ ꯌꯥꯝ ꯍꯣꯏ ꯍꯣꯏ ꯌꯥꯝ ꯇꯧꯒꯟꯕꯅꯦ ꯃꯣꯏ ꯑꯁ
ꯃꯅꯤꯡꯂꯣꯝꯅꯤꯅꯦ ꯌꯥꯝ ꯇꯧꯔꯤꯁꯦ
ꯎꯝ
ꯑꯩꯈꯣꯏ ꯁꯣꯝꯒꯤꯗꯤ ꯒ꯭ꯔꯥꯝ ꯄꯟꯆꯥꯌꯦꯠ ꯀꯥꯡꯕꯨꯁꯤꯅꯦꯕ ꯌꯥꯝ ꯍꯨꯔꯥꯜꯂꯤꯁꯦ
ꯃꯥꯅꯦ
ꯑꯩꯈꯣꯏ ꯁꯤꯗꯤ ꯃ꯭ꯌꯨꯅꯤꯁꯤꯄꯥꯂꯤꯇꯤꯁꯤꯡꯤꯡꯕ ꯃ꯭ꯌꯨꯅꯤꯁꯤꯄꯥꯂꯤꯇꯤꯅ ꯄꯥꯏꯗꯅ
ꯃꯊꯪꯗ ꯑꯃꯨꯛ ꯇꯧꯔꯛꯑꯣ ꯚꯥꯢ
ꯍꯥꯏ ꯍꯣꯏ
ꯎꯝ ꯊꯝꯃꯦ ꯊꯝꯃꯦ